ꯍꯧ ꯇꯞ
ꯍꯜꯂꯣ ꯇꯔꯦ
ꯂꯩꯁꯥꯕꯤ ꯏꯁꯛ ꯐꯖꯕꯤ ꯀꯩ ꯀꯩꯗꯧꯔꯤꯒꯦ
ꯀꯩꯁꯨ ꯇꯎꯗꯦ ꯅꯪꯗꯤ
ꯑꯩꯁꯨ ꯀꯩꯅꯁ ꯇꯧꯗꯅ ꯀꯥꯏꯗ ꯃꯄꯥꯟꯅ ꯍꯪ
ꯆꯥꯛꯗꯤ ꯆꯔꯕꯣ
ꯆꯔꯦ
ꯑ ꯅꯣꯏꯗꯤ ꯆꯥꯔꯕꯣ
ꯁꯥꯇꯦꯗ ꯀꯣꯏꯗꯤ ꯋꯥꯠꯂꯤ
ꯆꯥꯗꯔꯤ ꯆꯥꯗꯔꯤꯌꯦ
ꯎꯝ
ꯀꯩꯒꯤꯅꯣ ꯊꯦꯡꯉꯤꯅꯦ ꯄꯨꯡ ꯃꯥꯄꯜ ꯃꯈꯥꯏ ꯇꯥꯗꯔꯦ ꯍꯧꯖꯤ ꯃꯁꯇꯥꯗꯗꯤ ꯀꯩꯗ ꯀꯩꯗꯧ ꯂꯩ
ꯉꯥꯏꯔꯣ ꯍꯣꯏ ꯉꯥꯏꯗꯣꯏꯅꯦ
ꯊꯦꯡꯉ ꯍꯦꯡ ꯉꯁꯤ ꯅꯣꯡꯃꯥꯏꯖꯤꯡꯅꯤꯅ ꯈꯔ ꯊꯦꯡꯕ ꯌꯔꯝꯅꯤꯀꯣ
ꯎꯝ ꯑꯗꯨꯗꯅ
ꯊꯣꯡꯕ ꯂꯣꯏꯔꯦ
ꯌꯦꯟꯖꯥꯡ ꯊꯣꯡꯉꯤꯕ
ꯑꯁꯤꯗꯤ ꯀꯦꯔꯣꯠꯅꯦ ꯑꯂꯨꯅꯦ ꯀꯥꯡꯁꯣꯏ ꯊꯣꯡꯉꯦ ꯅꯪꯗꯤ ꯀꯩ ꯏꯟꯁꯥꯡ ꯆꯥꯔꯒꯦ
ꯑꯁ ꯃꯤꯅ ꯌꯦꯟ ꯊꯣꯡꯅꯦꯅ ꯇꯧꯔꯒ ꯂꯥꯛꯑꯒ ꯍꯋꯥꯏ ꯊꯣꯡ ꯂꯩꯔꯝꯃꯤꯅ
ꯋꯥꯈꯟꯅ ꯑꯗ
ꯍꯣꯏ ꯅꯠꯇꯦꯅꯤꯅꯦ ꯌꯦꯟ ꯌꯦꯟ ꯊꯣꯡꯅꯤꯅꯀꯣ ꯍꯥꯏ ꯍꯥꯏꯔꯛꯅꯕ ꯑꯩꯗꯤ ꯌꯦꯟ ꯊꯣꯡꯉꯒ ꯈꯜꯂꯒ ꯍꯋꯥꯏ ꯑꯣꯏꯅꯊꯣꯛꯑꯅꯔꯝꯃꯣꯏ ꯑꯩꯅ ꯏ ꯑꯗꯨꯗ ꯑꯩꯅ ꯏ ꯀꯥꯗꯅ ꯌꯥꯝꯝ ꯆꯥꯔꯒ ꯊꯂꯛꯄ
ꯂꯛꯄ ꯋꯥꯔꯦ ꯌꯥꯅꯣ ꯀꯥꯏꯅꯣ
ꯆꯥꯛ ꯆꯥꯃꯜꯂꯁꯨ ꯋꯥꯔꯦꯗꯅꯀꯣ ꯑꯩꯅ ꯏ ꯀꯥꯕꯒꯤꯀꯣ ꯌꯥꯝ ꯆꯥꯕꯅꯦꯕ
ꯁꯥꯎꯅꯤꯡꯕꯒꯤ ꯒ꯭ꯌꯥꯟ ꯇꯥꯔꯦꯕ
ꯍꯣꯏ ꯁꯥꯎꯅꯤꯡ ꯌꯥꯝ ꯆꯦ
ꯑ ꯁꯥꯎꯅꯤꯅ
ꯁꯤꯗꯤ
ꯅꯨꯄꯤ ꯂꯩꯔꯨꯗ꯭ꯔ ꯆꯠꯇ꯭ꯔꯦ ꯉꯁꯤ
ꯀꯔꯤꯌꯥ
ꯑꯦ ꯑꯁꯤ ꯕꯖꯥꯔ ꯆꯠꯇ꯭ꯔꯦꯕ
ꯀꯩꯒꯤꯅꯣꯅ ꯅꯅꯨꯡꯃꯥꯏꯖꯤꯡ ꯈꯨꯗꯤꯖ ꯆ ꯇꯅ
ꯑꯁ ꯉꯁꯤꯗꯤ ꯋꯥꯏꯑꯦ ꯍꯟꯗꯛꯇꯤ ꯆꯠꯇ꯭ꯔꯦꯗ ꯂꯄꯥ ꯀꯩꯅꯣ ꯇꯧꯋꯦꯗ ꯅꯪ ꯅꯪ ꯉꯁꯤ ꯀꯩꯒꯤ ꯋꯥꯔꯤꯕ꯭ꯔꯥ ꯍ ꯑꯗꯨꯝ ꯋꯥꯏ ꯁꯟꯗꯦ ꯑꯣꯏꯔꯁꯨ ꯆꯠꯄꯁꯨ ꯇꯟꯥꯟꯕ ꯑꯗꯨꯒꯤꯅꯦ ꯍꯧꯖꯤꯛꯀꯥꯟ ꯁꯟꯗꯦꯗ ꯕꯖꯥꯔ ꯆꯠꯇ꯭ꯔꯦꯗ
ꯀꯩꯒꯤꯅ ꯃꯃꯪꯗꯗꯤ ꯃꯥꯏꯖꯤꯡ ꯔꯤꯡꯗꯨꯣꯝ ꯄꯨꯖꯥ ꯆꯠꯄꯅꯦ ꯏꯟꯖꯥꯡ ꯏꯟꯖꯥꯡ ꯅꯥꯄꯤ ꯂꯩꯕ ꯑꯗꯣ ꯑꯩ ꯀꯥꯎ ꯑꯩ ꯀꯥꯎꯗꯦꯕ
ꯍꯟꯗꯛꯇꯤ ꯀꯩꯅꯣ ꯆꯠꯇ꯭ꯔꯦ ꯍꯟꯗꯛꯇꯤ ꯁꯟꯗꯦꯗꯒꯤ ꯄꯣꯊꯥꯔꯒ ꯠ
ꯅꯤꯡꯊꯝꯀꯥꯕꯗ ꯑꯣꯏꯅ ꯆꯠꯂꯦ
ꯅꯤꯡ ꯅꯤꯡꯊꯧꯧꯀ ꯑꯩꯗꯤ ꯋꯦꯛ ꯈꯨꯗꯤꯡ ꯑꯗꯨꯝ ꯆꯠꯂꯦ ꯕꯖꯥꯔꯗꯤ
ꯎꯝ ꯅꯗꯤ ꯄꯩꯁꯥ ꯄꯥꯏꯕꯅ ꯕ ꯅꯗꯤ ꯄꯩꯁꯥ ꯄꯥꯏꯕꯅ ꯅꯨꯡꯇꯒꯤ ꯆꯠꯄ ꯑꯣꯏꯔꯣꯅꯦꯕ ꯍꯥꯏꯗ꯭ꯔꯣ
ꯀꯗꯥꯏꯗꯦ ꯄꯩꯁꯥ
ꯑꯩꯈꯣꯏꯗꯤ ꯄꯩꯁꯥ ꯄꯥꯏꯗꯕꯅꯤ ꯄꯩꯁꯥ ꯄꯥꯏꯕ ꯃꯤ ꯄꯩ ꯆꯥ ꯆꯠꯅꯦ
ꯁꯤꯁ ꯄꯩꯁꯥ ꯄꯥꯏꯗ꯭ꯔꯁꯨ ꯀꯣ ꯕꯖꯥꯔꯗꯨꯗ ꯑꯗꯨꯝ ꯀꯣꯏꯔꯀ ꯆꯠꯂꯦꯕ ꯀꯣꯏꯔꯒ ꯑꯗꯨꯝ ꯆꯠ ꯆꯠꯂꯒ ꯑꯗꯨꯝ ꯍꯜꯂꯛꯄ
ꯅꯨꯄꯥ ꯌꯦꯡꯕ ꯆ ꯌꯦꯡꯉꯕ
ꯅꯨꯄꯥ ꯀꯥꯏꯅ ꯅꯨꯄꯥ ꯀꯥꯏꯅ ꯅꯨꯄꯥ ꯌꯦꯡꯒꯦ ꯅꯨꯄꯥ ꯌꯦꯡꯕ ꯄꯥꯎ ꯁꯪꯒꯦꯗ ꯑꯩꯈꯣꯏ ꯆꯠꯄꯗꯣ
ꯎꯝ ꯅꯨꯄꯥ ꯌꯦꯡꯕꯩ ꯆꯠꯄ ꯃꯥꯜꯂꯦꯗ
ꯅꯨꯄꯥ ꯌꯦꯡꯅꯤꯡꯗꯨꯔꯦ ꯅꯨꯄꯥ ꯑ
ꯆꯥꯛ ꯆꯥꯛ ꯂꯥꯝꯗ꯭ꯔꯤꯕ
ꯂꯝꯗꯗ
ꯌꯥꯝ ꯀꯜꯂꯤ ꯀꯣ ꯆ ꯆ ꯈꯥꯡꯕ ꯌꯥꯝꯨꯛ ꯀꯂꯤꯄꯣ ꯑꯣ ꯉꯁꯥꯏ ꯅꯨꯡꯗꯥꯡ ꯋꯥꯏꯔꯝ ꯆꯔꯥ ꯋꯥꯟꯕ꯭ꯔꯣ
ꯆꯥꯛ ꯂꯥꯝꯗꯅꯕ ꯑꯗꯨ ꯆꯥꯡꯗꯅ ꯑꯋꯥꯜꯂꯦꯕ ꯑꯗꯨꯒꯤꯅꯤ
ꯑꯗꯨꯒꯤꯔꯥ ꯊꯦꯡꯅ ꯋꯥꯟꯕꯩꯔꯥ
ꯑꯥ ꯑꯗꯒꯅꯦ
ꯎꯝ
ꯑꯣ ꯅꯣꯏꯗꯤ ꯑꯍꯜ ꯂ ꯏꯗ ꯑꯃꯛ ꯂ ꯑꯃꯔꯅꯤ ꯃꯟꯗ ꯆꯥꯕꯅꯦꯅ ꯎꯝ
ꯂꯥꯝꯗꯦ ꯍꯥꯏꯗꯤ ꯆꯥꯛ ꯑꯩ ꯏ ꯀꯥꯕꯒꯤ ꯃꯅꯌꯥꯝ ꯆꯥꯥꯁꯜꯂꯨꯕꯒꯤꯅꯦ ꯂꯥꯝꯃꯣꯏꯕ
ꯌꯥꯝ ꯆꯥꯃꯜꯂꯁꯨ ꯂꯥꯝꯃꯦ ꯍꯥꯏꯕꯅꯦ ꯃꯤꯅ ꯅꯁ ꯌꯥꯝ ꯆ ꯑꯔꯗꯤ ꯂꯝꯕꯗꯕ ꯃꯥꯂꯦ
ꯂꯥꯡꯗꯦꯗ ꯑꯗꯨꯗꯤ ꯑꯩ ꯆꯥꯅꯕ ꯂꯥꯛꯒꯦꯗꯤ ꯅꯣꯏꯗ
ꯍꯣꯏ ꯂꯥꯛꯑꯣ ꯑꯩ ꯉꯥꯏꯔꯝꯒꯦ ꯅꯪ ꯀꯩꯅꯣ ꯇꯧꯕ ꯂꯣꯏꯔꯒ ꯍꯣꯏ ꯍꯣꯏ ꯆ ꯆꯥꯔꯝꯗꯥꯏꯗ
ꯆꯠꯊꯣꯛꯁꯤꯟꯗ ꯇꯥꯂꯦꯅꯦ
ꯑ ꯅꯨꯡ ꯋꯥꯀꯤꯡ ꯋꯥꯋꯥꯛꯀꯤꯡ ꯑꯣꯏꯅ ꯊꯣꯛꯑꯕ ꯋꯥꯋꯥꯛꯀꯤꯡ ꯑꯣꯏꯅ ꯑꯗꯨꯝ ꯂ
ꯋꯥꯛꯀꯤꯡ ꯑꯣꯏꯅ
ꯎꯝ
ꯑꯁ ꯏꯀꯥꯏꯗ
ꯁꯤꯁ ꯀꯥꯏꯗꯤ ꯀꯥꯏꯗꯩꯕ
ꯅꯪ ꯏꯀꯥꯏꯌꯦꯕ ꯌꯥꯝ ꯏꯀꯥꯏꯌꯦ
ꯑꯥ ꯅꯪꯦ ꯀꯥꯏꯒꯥꯟꯕꯅꯤ ꯅꯪꯈꯣ
ꯍꯣꯏ ꯏꯀꯥꯏꯒꯥꯏꯅꯤ ꯃꯤ ꯃꯌꯨꯝꯗ ꯆꯥꯛ ꯆꯥꯕ ꯆꯠꯄꯕꯨ ꯏꯀꯥꯏꯗꯗꯤ ꯀꯩꯅꯣꯅꯤ
ꯁꯤꯁ ꯑꯩꯈꯣꯏ ꯈꯪꯅꯕꯗꯤ ꯀꯥꯏꯅꯤꯡꯉꯥꯏ ꯂꯩꯇꯦꯗ
ꯏꯀꯥꯏꯗꯅꯪ ꯂꯣꯏ ꯏꯝ ꯏꯀꯥꯏꯌꯦ ꯏꯀꯥꯏꯕꯅ ꯏꯀꯥꯏꯕꯅ ꯑꯩꯈꯣꯏꯒꯤꯀꯣ
ꯑꯥ ꯇꯧꯅꯤꯅ
ꯇꯁꯦꯗ ꯋꯥꯀꯤꯡꯆꯥ ꯁꯦꯔꯣ
ꯀꯌꯥ
ꯁꯦ ꯑꯌꯨꯛꯇꯗ ꯍꯧꯒꯤ ꯑꯌꯨꯛꯇ ꯋꯥꯛꯀꯤꯤꯡ ꯆꯥꯁꯤꯔ ꯍꯥꯏꯕ ꯑꯩ ꯅꯠꯇꯦ ꯍꯌꯦꯡ ꯌꯝꯗꯣꯏꯅꯦ
ꯍꯌꯦꯡ ꯑꯌꯨꯛꯇ ꯍꯥꯏꯔꯣ
ꯅꯠꯇꯦꯕ
ꯑꯣꯦ ꯂꯩꯄꯥꯛꯄꯣꯛꯗ ꯍꯥꯏꯔꯣ
ꯎꯥ
ꯀꯩ ꯅꯨꯃꯤꯠꯇꯅꯕ
ꯑꯁ ꯇꯥꯏꯌꯦ ꯇꯥꯗꯕ꯭ꯔꯣ
ꯁꯦ ꯍꯥꯏꯕꯔꯣꯕ
ꯇꯁꯦꯗ ꯆꯠꯁꯦꯔꯥ ꯍꯥꯏꯕ
ꯑꯣ ꯍꯪ ꯆꯤ ꯆꯦ
ꯎ
ꯏ ꯀꯩ ꯀꯩꯅꯣ ꯀꯩꯕꯤꯅꯣ ꯌꯥꯏ ꯉꯗꯤ ꯀꯥꯏꯗꯁꯁꯤ ꯁꯥꯦꯕꯅꯣ
ꯅꯎ ꯋꯥꯔꯤꯗꯤ
ꯑꯣ ꯅꯪ ꯃꯃꯥꯡꯗ ꯑꯌꯨꯛꯇ ꯆꯠꯁꯤ ꯈꯣꯠꯁꯤ ꯁꯨꯡꯌꯥ ꯌꯥꯗꯗꯥꯏꯅ
ꯑꯥ ꯑꯗꯨ ꯅꯨꯃꯤꯠꯇꯤ ꯆꯠꯁꯤꯔꯥ ꯍꯥꯏꯕ ꯑꯩꯅ ꯅꯪꯅ ꯑꯃꯨꯧ ꯇꯥꯟꯗꯣꯏꯔꯥ ꯅꯍꯥꯎꯁꯨ ꯍꯧꯥꯎꯔꯛꯇꯕ ꯑꯗꯨꯒꯤꯅꯦ
ꯋꯥ ꯋꯥꯠ ꯁꯤ ꯉꯥꯡꯕꯗꯤ ꯌꯥꯝ ꯍꯩꯌꯦ ꯁꯤ
ꯋꯥꯤ ꯉ ꯑꯁꯦꯡꯕ ꯍꯥꯏꯕꯅꯦ ꯑꯁꯦꯡꯕ ꯍꯥꯏꯔꯒꯕꯨ ꯊꯤ ꯀꯥꯏꯅꯀꯣ ꯃꯤꯅ ꯑꯁꯦꯡꯕ ꯍꯥꯏꯔꯒ ꯗꯤ ꯀꯩꯅꯣ
ꯁꯠꯦ ꯁꯠꯦ
ꯀꯥꯏꯗ ꯆꯁꯦ ꯍꯥꯏꯅ ꯈꯪꯗꯦꯗꯠ ꯆꯠꯁꯦ ꯈꯔ ꯉꯟꯇꯥ ꯍꯧꯒꯠꯂꯒ ꯆꯠꯁꯦ ꯍꯥꯏꯕ ꯆꯤꯡꯀꯥꯔꯨꯁꯦꯔꯣ ꯆꯤꯡꯗꯤ ꯀꯥꯕ ꯉꯝꯃꯣꯏꯍꯦ
ꯑꯦꯍ ꯋꯥ
ꯑꯟꯏꯟꯇꯦꯜꯂꯤꯖꯦꯕꯜ ꯑꯗꯨ ꯇꯥꯔꯗꯤ ꯆꯤꯡ ꯆꯁꯦ ꯁꯦꯔꯥ
ꯌꯥꯏ ꯀꯥꯏꯗ ꯆꯠꯁꯦ ꯍꯥꯏꯅꯣ ꯑꯗꯨꯗꯤ ꯅꯣꯏ ꯅꯣꯏꯒꯤ ꯂꯝ ꯅꯣꯏ ꯂꯩꯐꯝꯒꯤ ꯂꯥꯏꯟꯗ ꯆꯠꯁꯦ ꯍꯥꯏꯔꯣ ꯁꯣꯔꯣꯛꯇ
ꯀꯅꯣꯗ ꯀꯪꯂꯥꯒꯤ ꯔꯣꯝꯗ ꯑꯗꯨꯝ ꯆꯠꯂꯁꯦ ꯀꯩꯅꯣ
ꯆꯦꯟꯗꯣꯏꯔꯣ
ꯉ ꯆꯦꯟꯗꯣꯏꯕ ꯆꯦꯟꯗ꯭ꯔꯗꯤ
ꯅꯪ ꯆꯦꯟꯕ ꯑꯝꯇ ꯌꯦꯡꯅꯤꯡꯉꯤꯅꯦ ꯍ
ꯀꯥꯏ ꯍꯥꯏꯕ
ꯅꯪ ꯆꯦꯟꯕ ꯑꯝꯇ ꯌꯦꯡꯅꯤꯡꯉꯦꯕ
ꯁꯤꯁ ꯌꯥꯝ ꯀꯟꯕꯅꯦ ꯆꯦꯟꯕ
ꯆꯦꯟꯕꯗꯤ ꯍꯩꯕ꯭ꯔꯣ
ꯍꯥ
ꯆꯦꯟꯕꯗꯤ ꯍꯩꯕ꯭ꯔꯣ
ꯍꯩꯌꯦ ꯀꯩꯩꯅꯣ
ꯑꯝꯍꯝꯍꯝꯍꯝ
ꯀꯟꯗꯅ ꯆꯦꯜꯂꯗꯤ
ꯏꯁꯁꯁ ꯍꯣꯏ ꯅꯌꯥꯡ ꯏꯀꯪ ꯀꯪꯉꯒ ꯌꯥꯝ ꯆꯦꯟꯕ ꯌꯥꯝ ꯍꯥꯏꯔꯝꯗꯧ ꯃꯥꯜꯂꯦ ꯀꯜꯂꯝꯗꯧ ꯃꯥꯜꯂꯦꯕ ꯑꯩꯒ
ꯏꯃꯪ ꯀꯪꯕꯁꯤꯡꯅ ꯍꯦꯟꯅ ꯆꯦꯛꯂꯤ ꯑꯗꯨꯒꯤꯅꯦ ꯑꯩꯅ ꯆꯦꯟ ꯆꯦ ꯆꯦꯟꯅꯁꯦ ꯍꯥꯏꯗꯣ ꯍꯣꯏ ꯅꯪ ꯉꯝꯕ꯭ꯔꯥ ꯑꯩ ꯉꯝꯕ꯭ꯔꯥ ꯌꯦꯡꯕ ꯇꯥꯕ ꯎꯝ
ꯍꯣ ꯍꯣ ꯍꯣꯏ ꯆꯦꯟꯁꯤ ꯆꯦꯟ ꯆꯦꯜꯂ ꯂꯣꯏꯔꯦ ꯀꯩꯅꯣ ꯀꯅꯥ ꯀꯅꯥ ꯆꯠꯇꯨꯏꯅꯣ ꯏꯕꯥꯅꯤꯗ ꯆꯠꯇꯣꯏꯔꯤꯅꯣ
ꯈꯪꯗꯦ ꯏꯆꯦꯁꯨ ꯆꯠ ꯀꯗ꯭ꯔꯥ ꯑꯗꯨ ꯆꯠꯄꯅ ꯏꯁꯥꯗ ꯈꯔ ꯌꯥꯡꯕꯅꯦꯕ
ꯍꯣꯏ ꯆꯠꯀꯗꯕꯅꯦ ꯆꯠꯀꯗꯕꯅꯦ ꯑꯗꯨ ꯆꯠꯂꯒ ꯑꯩꯈꯣꯏ ꯏꯁꯥꯗ ꯈꯔ ꯌꯥꯡꯕꯅꯤ ꯏꯁ ꯅꯣꯏꯔꯛꯄ ꯀꯥꯏꯅ ꯅꯣꯏꯕ꯭ꯔꯅꯦ ꯅꯣꯏ ꯅꯣꯏꯔꯝꯗꯧ ꯃꯥꯟꯗꯦꯗ
ꯍꯟꯗꯛꯇꯤ ꯋꯦꯠꯁꯨ ꯌꯦꯡꯈꯠꯇ꯭ꯔꯕꯅꯦ ꯀꯩ ꯌꯥꯅꯣ ꯑꯩꯒꯤ ꯍꯦꯟꯒꯠꯄꯗꯣ ꯑꯗꯨꯗꯤ ꯍꯥꯏꯗꯣꯛꯄ ꯌꯥꯗ꯭ꯔꯦ ꯍꯥꯏꯗꯣꯛꯄ ꯌꯥꯗ꯭ꯔꯦ ꯋꯦꯠꯇꯤ ꯃꯤꯗ
ꯀꯨꯟꯊ꯭ꯔꯥ ꯃꯨꯛꯇꯪ ꯂꯩꯔꯝꯗꯧ ꯃꯥꯜꯂꯦ
ꯀꯨꯟꯊ꯭ꯔꯥ ꯀꯥꯏꯅ
ꯈꯨꯝꯃꯨꯅꯦ
ꯍꯨꯝꯐꯨ ꯇꯧꯔꯗꯤ ꯍꯦꯟꯅ ꯌꯥꯏꯍꯦ ꯑꯗꯨ ꯇꯥꯔꯗꯤ ꯅꯪ ꯋꯀꯤꯡ ꯐꯖꯅ ꯆꯠꯅꯤꯡꯉꯥꯏ ꯂꯩ
ꯑꯦ ꯑꯩꯈꯣꯏꯗꯤ ꯀꯩꯅꯣꯒꯤꯗꯤ ꯆꯍꯤꯒ ꯍꯥꯏꯔꯒꯗꯤ ꯑꯍꯨꯝ ꯅꯣꯔꯃꯦꯜꯅ ꯂꯩꯗ ꯑꯩꯈꯣꯏꯗꯤ
ꯑꯟꯑꯣꯗꯤꯕꯜ ꯅꯣꯔꯃꯦꯜꯗꯥ
ꯍꯣꯏ ꯅꯣꯔꯃꯦꯜ ꯑꯩꯈꯣꯏꯒꯤ ꯏꯁꯥ ꯏꯁꯒꯤ ꯑꯔꯨꯝ ꯑꯔꯨꯝꯕꯁꯤ ꯅꯣꯔꯃꯦꯜꯗꯅꯦꯕ ꯍꯦꯟꯁꯨ ꯍꯦꯟꯗꯦ ꯃꯈꯥꯗꯁꯨ ꯂꯩꯇꯦ ꯃꯊꯛ ꯇꯁꯨ ꯂꯩꯥꯏꯇꯦ
ꯑꯣ ꯑꯗꯨꯗꯤ ꯐꯔꯦꯅꯦ ꯍ ꯅꯪꯁꯨ ꯅꯪ ꯁꯨꯝ ꯅꯁꯥꯗꯣ ꯈ꯭ꯔ ꯀꯩꯅꯣ ꯇꯧꯈ꯭ꯔꯕ ꯃꯥꯜꯂꯦꯗ ꯈꯔ ꯑꯅꯣꯏꯕꯗꯣ ꯍꯟꯊꯔꯕ ꯃꯥꯜꯂꯦ
ꯅꯣꯏꯕꯨꯗꯨ ꯌꯥꯝ ꯍꯟꯊꯔꯦ ꯍꯟꯊꯔꯕꯅꯤ ꯑꯗꯨꯒ ꯍꯟꯗꯛ ꯑꯃꯨꯛ ꯑꯃꯨꯛ ꯈꯜꯂꯤ
ꯈꯔ ꯑꯍꯥꯎꯕ ꯌꯥꯝ ꯆꯥꯃꯟꯕꯒꯤ ꯑꯣꯏꯔꯣꯝꯅꯦ
ꯁꯍꯥꯕ ꯀ ꯌꯥ ꯑꯁꯥ ꯑ ꯑꯗꯨ ꯑꯣꯏꯔꯁꯨ ꯆꯥꯛꯁꯦ ꯈꯔ ꯑꯗꯨꯝ ꯆꯥꯔꯦꯕ ꯆꯥꯛ ꯌꯥꯝ ꯌꯥꯝ ꯆꯥꯔꯦꯕ
ꯆꯥ ꯀꯩꯅꯣ ꯆꯥꯛ ꯈꯛꯇ ꯆꯥꯕꯒꯤ ꯅꯣꯏꯔꯛꯔꯣꯏꯗ
ꯑ ꯍꯅꯦ ꯆꯥꯛ ꯆꯥꯕꯅꯦ ꯆꯥꯛ ꯑ ꯃ ꯀ ꯁꯥꯗꯗ ꯑꯥꯎꯕꯁꯅꯤ ꯑ ꯑꯥꯎꯁ ꯆꯥꯅꯕ ꯄꯩꯁꯥ ꯂꯩꯇꯦ
ꯃꯍꯤꯗꯤꯄꯣ ꯃꯤ ꯈꯔ ꯈꯔ ꯊꯥꯖꯅꯤꯡꯉꯥꯏꯗꯤ ꯍꯥꯏꯅꯔꯁꯤ ꯀꯩꯅꯣ
ꯍ ꯃꯁꯂꯩꯗꯤ ꯊꯥ ꯃꯉꯥ ꯆꯄꯖꯦ ꯍꯌꯦꯡꯡꯂꯣ ꯍꯌꯦꯡ ꯊꯕꯛ ꯂꯩ ꯖꯔ ꯁꯞꯇꯝ ꯂꯩꯌꯦ ꯑꯗꯨꯗꯒꯤ ꯆꯦ ꯆꯥꯡ ꯀꯩꯅꯣꯗ ꯍꯣꯏ ꯑꯩꯈꯣꯏ ꯁ꯭ꯋꯥꯏꯒ ꯆꯠꯀꯦ ꯑꯃꯕꯨ ꯊꯖꯔꯅꯤꯀ ꯐꯣꯇꯣ ꯐꯣꯇꯣ ꯊꯥꯕꯩ ꯗꯔꯀꯥꯔ ꯑꯣꯏꯗ ꯗꯥꯏꯔꯦꯛ ꯂꯥꯛꯑꯣ ꯁꯥꯃꯨ ꯃꯈꯣꯡꯗ ꯂꯥꯛꯑꯣ ꯉꯥꯏꯔꯝꯃ ꯌꯦꯅꯤ
ꯑ
ꯅ ꯍꯌꯦꯡ ꯀꯩꯅꯣꯗ ꯀ꯭ꯂꯥꯁ ꯆꯥꯕꯗ ꯄꯨꯡ ꯀꯌꯥ ꯆꯠꯇꯣꯏꯅꯣ
ꯎꯨꯡ ꯇꯦꯟꯦꯟꯗꯖ ꯁꯇꯔꯥ ꯈꯪꯗꯦ
ꯄꯨꯡ ꯇꯔꯥꯗꯥꯏꯗ
ꯑꯥ
ꯑꯣ ꯎꯨꯡ ꯇꯔꯥ
ꯑꯩꯗꯤ ꯍꯌꯦꯡ ꯊꯦꯡꯅꯁꯦ ꯍꯥꯏꯕ ꯅꯪ ꯀꯩꯅꯣ ꯊꯕꯛ ꯆ
ꯄꯨꯡ ꯇꯔꯥꯗꯤ ꯉꯟꯃꯟꯗ꯭ꯔꯣ
ꯍꯃꯅꯤ ꯍ ꯆ ꯆꯅꯤ ꯈꯪꯗꯦ ꯍꯌꯦꯡ ꯀꯩꯅꯣ ꯇꯧꯔꯀꯥꯟꯗ ꯈꯪꯗꯣꯏꯅꯦ
ꯄꯨꯡ ꯇꯔꯥꯗꯤ ꯊꯦꯡꯃꯟꯗ꯭ꯔꯣ
ꯍꯗꯦ
ꯑꯣ ꯊ ꯁ ꯆ